ꯑꯣ ꯑꯣ ꯇꯧꯕ꯭ꯔꯥ ꯈꯪꯗꯦꯅꯦ ꯍꯧꯖꯤꯛꯀꯤꯗꯣ
ꯑꯣ
ꯄꯥꯏꯈꯠꯂꯒ ꯃꯊꯟꯇꯪ ꯃꯣꯠꯈꯤꯕ ꯑꯗꯨ
ꯑꯗꯨꯗꯤ ꯍꯧꯖꯤꯛ ꯏꯟꯁꯥꯡ ꯆꯥꯛ ꯏꯟꯁꯥꯡ ꯊꯣꯡꯕ ꯃꯇꯝ ꯂꯥꯛꯀꯅꯤꯅꯦ ꯍꯧꯖꯤꯛꯇꯤ
ꯅꯨꯡꯆꯤꯟꯗꯗꯤ ꯑꯩꯒꯤ ꯏꯆꯦꯒꯤ ꯃꯇꯝ ꯑꯩ ꯏꯆꯦꯅ ꯊꯣꯡꯕꯅꯤꯅ ꯑꯩꯗꯤ ꯊꯣꯡꯗ꯭ꯔꯦ ꯑꯩꯅ ꯑꯌꯨꯛꯇ ꯊꯣꯡꯕꯤꯈ꯭ꯔꯕꯒꯤ
ꯑ ꯑ ꯏꯆꯦꯁꯨ ꯌꯦꯟꯁꯥꯡ ꯊꯣꯡꯕ ꯍꯩꯕ꯭ꯔꯥꯅꯦ
ꯍꯩꯌꯦꯗ ꯏꯆꯦꯗꯤ ꯌꯥꯝ ꯍꯩꯌꯦ ꯏꯆꯦ ꯑꯩꯈꯣꯏꯗ ꯑꯩꯈꯣꯏꯒꯤ ꯀꯩꯅꯣꯗ ꯏꯆꯦꯁꯦ ꯑꯩꯈꯣꯏꯒꯤ ꯏꯃꯨꯡꯒꯤ ꯅꯨꯄꯤꯁꯤꯡꯁꯦ ꯏꯟꯁꯥꯡ ꯊꯣꯡꯕ ꯍꯩꯕꯒꯤ ꯁ꯭ꯀ꯭ꯔꯤꯅꯣ ꯑ ꯁꯀ꯭ꯔꯤꯅꯣ ꯑꯗꯨꯗꯨ ꯄꯨꯑꯦꯕ ꯏꯕꯣꯛꯇꯒꯤ ꯍꯧꯔꯒ ꯀꯣ ꯏꯕꯣꯛ ꯍꯩꯕꯅꯤꯅ
ꯎ ꯑꯗꯨꯗꯤ ꯑꯩꯈꯣꯏ ꯁ
ꯎꯝ ꯏꯕꯣꯛꯀꯤ ꯃꯆꯥꯅꯨꯄꯤ ꯑꯅꯤꯁꯨ ꯏꯟꯁꯥꯡ ꯊꯣꯡꯕ ꯍꯩꯌꯦ ꯄꯥꯟꯈ꯭ꯔꯦ ꯑꯩꯒꯤ ꯏꯅꯦ ꯑꯅꯤꯗꯤꯀꯣ ꯑꯗꯨꯗ ꯑꯩꯒꯤ ꯏꯆꯦꯁꯤꯁꯨ ꯑꯩꯕꯨꯗꯤ ꯈꯔ ꯑꯉꯥꯡ ꯑꯣꯏꯈꯤꯕꯅꯤꯅ ꯏꯟꯁꯥꯡ ꯌꯥꯝꯅ ꯀꯦꯖꯤ ꯇꯔꯥ ꯀꯨꯟꯗꯤ ꯊꯣꯡꯗ꯭ꯔꯤ ꯑꯗꯨꯕꯨ ꯏꯆꯦꯗꯤ ꯊꯣꯡꯈ꯭ꯔꯦꯕ ꯑꯗꯨ ꯍꯩꯈ꯭ꯔꯦ ꯃꯥꯗꯤ ꯐꯖꯅ
ꯑꯗꯨꯗꯤ ꯅꯪꯁꯨꯛ ꯌꯥꯝ ꯍꯥꯏꯔꯝꯒꯅꯤꯅꯦ ꯑꯗꯨꯗꯤ
ꯑꯩꯕꯨꯗꯤ ꯌꯥꯝ ꯍꯩꯕ ꯍꯥꯏꯕꯗꯤ ꯑꯣꯏꯗ꯭ꯔꯤ ꯑꯗ ꯑꯗꯨꯕꯨ ꯊꯣꯡꯕ ꯈꯨꯗꯤꯡꯗꯤ ꯍꯥꯎꯇꯦ ꯍꯥꯏꯕꯗꯤ ꯂꯩꯇꯦ
ꯑ ꯑꯁ ꯑꯗꯨꯗꯤ ꯑꯗꯨꯗꯤ ꯑꯗꯨꯗꯤ ꯍꯥꯎꯕꯅꯦꯅꯦ ꯑꯗꯨꯗꯤ ꯑꯗꯨꯗꯤ ꯈꯨꯠ ꯊꯨꯝꯗꯤ ꯑꯣꯏꯔꯦꯅꯦ ꯑꯗꯨꯗ ꯑ ꯑꯥ ꯑꯗꯨꯗꯤ ꯅꯣꯡꯃꯥ ꯏꯕꯥꯅꯤ ꯀꯅꯥꯅ ꯀꯅꯥ ꯌꯦꯟꯁꯥꯡꯅ ꯍꯧꯔ꯭ꯔꯥ ꯑꯗꯨꯗ ꯊꯣꯡꯕ
ꯑꯦ ꯅꯪꯅ ꯅꯪꯒꯤ ꯅꯪꯒꯤ ꯊꯣꯡꯕ ꯍꯩꯕꯒꯤ ꯃꯑꯣꯡ ꯅꯪꯅ ꯉꯥꯡꯕꯗꯨꯗꯤ ꯑꯩ ꯑꯩꯗꯤ ꯌꯧꯒꯗꯧꯕ ꯃꯥꯟꯗ꯭ꯔꯦꯍꯦ ꯅꯪꯗꯤ ꯎ
ꯑꯗꯨ ꯌꯥꯏ ꯔ ꯀꯅ ꯀꯅꯥꯅ ꯍꯦꯟꯅ ꯊꯣꯡꯕ꯭ꯔꯥ ꯑꯗꯨ ꯀꯣ ꯃꯥꯅ ꯀꯅꯥꯅ ꯊꯣꯡꯕꯤꯕꯅ ꯍꯦꯟꯅ ꯍꯧꯕ꯭ꯔꯥ ꯑꯗꯨ ꯇꯦꯁ ꯇꯧꯕ
ꯅꯪ ꯅꯪꯗꯤ ꯇꯝꯄꯥꯛꯇ ꯂꯩꯕ꯭ꯔꯣ ꯑꯥꯗ ꯂꯩꯕ꯭ꯔꯣ ꯆꯤꯡꯗ
ꯂꯟꯗꯛꯁꯦ ꯇꯝꯄꯥꯛꯇ ꯀꯩꯅꯣꯒꯤ ꯑꯦꯛꯖꯥꯝ ꯊꯥꯅꯤꯡꯉꯥꯏ ꯂꯥꯛꯄ
ꯑꯣ ꯆꯤꯡꯗꯗꯤ ꯑꯗꯨ ꯍꯧꯖꯤꯛꯀꯥꯟ ꯎꯁꯣꯏ ꯃꯇꯝ ꯑꯣꯏꯌꯦꯅꯀꯣ ꯅꯣꯏꯗꯤ ꯎꯁꯣꯏ ꯆꯥꯕ
ꯑꯣ ꯑꯣ ꯎꯁꯣꯏ ꯀꯩꯅꯣꯒꯤ ꯆꯤꯡꯗꯒꯤ ꯄꯨꯔꯛꯑꯒ ꯉꯔꯥꯡ ꯆꯥꯏ ꯃꯤ ꯃꯤꯇꯞ ꯃꯤ ꯑꯇꯣꯞꯄꯒꯤ ꯂꯧꯕꯅꯤ
ꯑꯣ ꯁꯤꯗ ꯌꯣꯟꯕꯗꯤ ꯀꯣ ꯇꯥꯡ꯭ꯔꯤꯌꯦ ꯌꯥꯝꯅ ꯊꯣꯛꯇ꯭ꯔꯤꯌꯦ ꯑ ꯃꯤ ꯑꯃ ꯑꯅꯤꯅ ꯌꯣꯟꯕꯗꯨ ꯌꯥꯝ ꯇꯥꯡꯂꯤꯑꯕ ꯑꯗꯨ ꯑꯥꯗꯗꯤ ꯌꯥꯝ ꯐꯪꯈ꯭ꯔꯦ ꯍꯥꯏꯌꯦꯦ
ꯑ
ꯑꯗꯨ ꯑꯣꯏꯔꯁꯨ ꯂꯝꯕꯤꯒꯨꯝꯕ ꯆꯠꯄꯨ ꯌꯥꯝ ꯅꯨꯡꯉꯥꯏꯕ ꯑꯣꯏꯗꯦꯅ ꯑꯗꯨꯒꯤ ꯎꯝ ꯌꯥꯝꯅ ꯀꯩꯅꯣ ꯎ ꯑꯥꯗꯗꯤ ꯐꯪꯉꯦ ꯑ ꯁꯤꯗꯗꯤ ꯌꯥꯝ ꯐꯪꯗ꯭ꯔꯦꯕ ꯒꯤꯀꯣ ꯑꯩꯅ ꯀꯃꯥꯏ ꯀꯃꯥꯏ ꯇꯧꯕ꯭ꯔꯥ ꯍꯪꯕꯅꯦꯗ
ꯅꯍꯥꯟ ꯀꯩꯅꯣꯒꯤ ꯑꯥ ꯆꯤꯡꯗꯒꯤ ꯄꯨꯔꯛꯄ ꯏꯅꯥꯎꯅꯨꯄꯤ ꯑꯃꯅ ꯀꯩꯅꯣꯒꯤ ꯎꯁꯣꯏ ꯂꯧꯅꯤꯡꯕ꯭ꯔꯥꯅꯀꯣ ꯇꯔꯨꯛ ꯇꯔꯦꯠꯀꯨꯝꯕ ꯌꯥꯡꯈꯩꯒꯤꯡꯈꯩ ꯌꯥꯡꯈꯩꯒꯤꯔ ꯆꯥꯝꯃꯥꯒꯤꯔ ꯑꯗꯨꯝ ꯏꯅꯥꯎ ꯅꯨꯄꯥꯅ ꯄꯨꯔꯂꯒ ꯆꯥꯏ ꯃꯨꯀꯥꯡ ꯉꯔꯥꯡꯅꯁꯨꯝ ꯏꯅꯥꯎꯅꯨꯄꯤ ꯑꯃꯅ ꯄꯨꯔꯛꯄ ꯎꯝ ꯎꯝ ꯎꯁꯣꯏꯗꯤꯀꯣ ꯍꯥꯎꯕꯨꯗꯤ ꯍꯥꯎꯋꯦ ꯑꯗꯨꯗꯤ ꯑꯩꯈꯣꯏ ꯑꯩꯈꯣꯏ ꯍꯛꯆꯥꯡꯗꯗꯤ ꯀꯔꯤꯝꯁꯨ ꯂꯩꯇꯦ ꯕꯤꯇꯤꯃꯤꯟ ꯂꯩꯇꯦꯕ ꯍꯛꯆꯥꯡ ꯐꯠꯇꯦꯕ ꯄꯨꯛꯁꯨ ꯌꯥꯗꯦ ꯒꯦꯁꯇ꯭ꯔꯤꯛ ꯍꯥꯏ ꯀꯥꯟꯗꯨꯅꯤ ꯑꯗꯨꯒꯤ ꯑꯩꯗꯤ ꯍꯧꯕꯗꯤ ꯍꯧꯋꯦ ꯆꯥꯅꯤꯡꯉꯤ ꯑꯗꯨꯒ ꯄꯨꯛꯀꯤ ꯈꯜꯂꯗꯤꯀꯣ
ꯍꯥꯏꯕꯗꯤ ꯆꯍꯤꯒꯤ ꯑꯃꯨꯔꯛ ꯑꯃꯨꯔꯛ ꯐꯪꯕꯅꯤꯅ ꯑꯩꯗꯨ ꯌꯥꯝ ꯆꯥꯅꯤꯡꯉꯦꯕ ꯑꯗꯨꯒ ꯁꯤꯗ ꯑꯩꯗꯤ ꯇꯝꯄꯥꯛꯀꯤ ꯃꯤ ꯑꯣꯏꯕꯅꯤꯅ ꯑꯗꯨꯒꯨꯝꯕꯗꯣ ꯎꯝ ꯌꯥꯝ ꯆꯥꯕ ꯐꯪꯗꯕꯤꯌꯦꯀꯣ
ꯑꯗꯨꯅꯦꯄꯥꯛ ꯇꯝꯄꯥꯛꯀꯤ ꯃꯤꯅꯦ ꯑ ꯀꯩꯅꯣꯒꯤꯅꯦ ꯂꯝꯄꯥꯛꯒꯤ ꯃꯤꯗꯤ ꯌꯥꯝ ꯐꯪꯗꯕꯅꯤꯅꯀꯣ ꯆꯤꯡꯒꯤ ꯄꯣꯠꯇ ꯌꯥꯝ ꯆꯥꯅꯤꯡꯉꯝꯒꯅꯤ
ꯑꯗꯨꯒꯤ ꯃꯊꯛꯇ ꯍꯧꯖꯤꯛꯀꯥꯟꯗꯤ ꯑꯃꯨꯛꯀ ꯂꯝꯕꯤ ꯆꯠꯇꯕꯤꯅꯤꯅꯦ ꯍꯦꯟꯅ ꯐꯪꯗꯦꯕ
ꯑꯥ ꯑꯥ
ꯏꯟꯁꯥꯡ ꯅꯥꯄꯤ ꯐꯪꯉꯦ ꯑꯗꯨ ꯑꯣꯏꯔꯁꯨ ꯆꯤꯡꯒꯤ ꯍꯥꯏꯕ ꯇꯣꯉꯥꯟꯕ ꯑꯦꯟꯁꯥꯡ ꯄꯤꯤ ꯂꯩꯌꯦꯅ ꯑꯗꯨꯗꯤ
ꯑ ꯅꯨꯡꯁꯤꯠꯁꯨꯨ ꯅꯒꯦ ꯑ ꯃꯣꯏꯅ ꯍꯧꯒꯠꯄ ꯃꯐꯝꯗꯨꯀꯣ ꯇꯣꯉꯥꯜ ꯂꯩꯕ ꯃꯍꯥꯎꯁꯨ ꯇꯣꯉꯥ ꯂꯩꯕ ꯎꯝ ꯊꯨꯝꯕꯁꯨ ꯌꯥꯝ ꯊꯨꯝꯃꯦ
ꯑꯩꯅ ꯃꯔꯨꯞ ꯃꯥꯗ ꯍꯪꯕ ꯅꯈꯣꯏꯗꯤ ꯎꯁꯣꯏ ꯆꯥꯕ ꯍꯧꯔꯕ꯭ꯔꯣ ꯍꯥꯏꯕ꯭ꯔꯥ ꯑꯗꯨꯒ ꯎꯁ ꯆꯝꯃꯟ ꯆꯝꯃꯟꯕꯤ ꯑꯌꯨꯛꯁꯨ ꯅꯨꯡꯗꯥꯡꯁꯨ ꯑꯌꯨꯛꯁꯣꯏ ꯆꯝꯃꯟ ꯆꯝꯃꯟꯕꯤꯈꯤꯕ ꯐꯃꯨꯡꯗꯁꯨ ꯎꯁꯣꯏ ꯎꯕ ꯍꯧꯔꯦ ꯑꯩ
ꯎ ꯑꯁ ꯑꯩꯁꯨ ꯌꯨꯝꯗ ꯂꯩꯕ ꯃꯇꯝꯗꯗꯤ ꯑꯩ ꯁꯨꯡꯁꯣꯏ ꯆꯥꯕꯒꯤ ꯅꯤꯇꯤ ꯀꯣ ꯁꯪ ꯂꯥꯏꯇꯃꯦꯅ ꯑꯩꯣꯏꯗꯤ ꯀꯩꯅꯣꯒꯤ ꯍꯦꯛ ꯀꯩꯅꯣꯒꯤ ꯂꯝꯗ ꯆꯠꯂꯗꯤ ꯐꯪꯅꯤ ꯅꯛ ꯅꯛꯄ ꯃꯐꯝꯗꯨꯀꯣ ꯋꯥ ꯑꯗꯣ ꯑꯗꯨꯒꯤꯗꯤ ꯑꯗꯨꯝ ꯂꯧꯋꯦ ꯑꯗꯨꯒꯕ ꯑꯩꯈꯣꯏ ꯃꯥꯒꯤ ꯀꯈꯔꯥꯒꯟꯝꯕ ꯀꯩꯅꯣꯒꯤ ꯎꯆꯩꯒꯨꯝꯕꯞ ꯀꯞꯅꯤꯡꯉ ꯆꯠꯄ ꯃꯇꯝꯗ ꯑꯗꯨꯝ ꯎꯗꯝꯄꯨꯔꯦꯅꯦ ꯇꯣꯉꯥꯟꯅꯗꯤ ꯌꯦꯟꯁꯥꯡ ꯂꯧꯒꯦꯅ ꯆꯠꯇꯕꯅꯤꯅ ꯎꯆꯦꯛ ꯎꯆꯦꯛꯒꯨꯝꯕ ꯀꯥꯞꯄꯗ ꯀꯥꯞꯄ ꯆꯠꯄ ꯀꯥꯟꯗ ꯑꯗꯨꯝ ꯅ ꯎꯔꯤꯗꯤ ꯎꯝꯄꯔ
ꯑꯩꯒꯤ ꯍꯥꯟꯅ ꯀꯩꯅꯣ ꯂꯥꯏꯔꯤꯛ ꯇꯝꯔꯤꯉꯩꯗ ꯇꯤꯟꯅꯔꯛꯄ ꯑꯩ ꯒꯤ ꯃꯔꯨꯞꯁꯤꯡꯁꯤꯗ ꯈꯔ ꯕꯔꯥꯗ ꯂꯩꯕ ꯂꯩꯌꯦꯕ ꯃꯈꯣꯏꯗꯤꯀꯣ ꯑ ꯎꯁꯣꯏ ꯀꯨꯨꯝꯚꯥ ꯑꯗꯨ ꯌꯥꯝ ꯍꯩꯌꯦꯕ ꯍꯦꯛꯄꯗꯣ ꯑꯗꯣ ꯑꯩꯈꯣꯏꯒꯤ ꯑꯩꯈꯣꯏ ꯇꯝꯄꯥꯛꯇ ꯎꯝ ꯆꯤꯡ ꯆꯤꯡ ꯑꯃ ꯂꯩ ꯀꯣ ꯃꯦ ꯁꯤꯅ ꯋꯥꯛꯀꯤꯡ ꯌꯥꯝ ꯆꯠꯅꯕ ꯆꯤꯡꯗꯨ ꯑꯗꯨꯗ ꯑꯩꯒꯤ ꯃꯔꯨꯞ ꯅꯨꯄꯤꯁꯤꯡꯗꯨ ꯃꯤ ꯃꯤ ꯗ꯭ꯔꯤꯉꯩꯗ ꯑꯗꯨꯗ ꯆꯤꯡꯗꯨ ꯀꯥꯔꯒ ꯎꯁꯣꯏ ꯍꯦꯛꯄ ꯆꯠꯂꯦ ꯍꯥꯏꯌꯦꯦ ꯑꯗꯨꯏ ꯑꯩꯍꯥꯛ ꯑꯃꯨꯛꯁꯨ ꯍꯩꯕ꯭ꯔꯥ ꯍꯥꯏꯕ ꯑꯩꯅ ꯌꯥꯝ ꯌꯥꯝ ꯄꯨꯔꯛꯑꯦ ꯃꯈꯣꯏꯗꯤ
ꯁꯤ ꯀꯩꯅꯣꯒꯤ ꯇꯝꯄꯥꯛ ꯇꯝꯄꯥꯛꯇꯗꯤ ꯎꯝ ꯎꯝ ꯇꯝꯄꯥꯛꯇꯗꯤ ꯀꯩꯅꯣꯒꯤ ꯂꯩꯕꯁꯨ ꯌꯥꯝ ꯇꯥꯡꯕ ꯑꯗꯨꯒ ꯍꯥꯎꯗꯕꯀꯣ ꯃꯍꯥꯎꯗꯣ ꯑꯥꯗꯒꯤ ꯄꯨꯔꯛꯄꯅꯤꯅ ꯎꯝ ꯍꯦꯛ ꯍꯦꯛꯂꯒ ꯆꯥꯒꯗꯕꯅꯦꯕ ꯑꯗꯨꯅ ꯍꯦꯟꯅ ꯍꯥꯎꯋꯕ ꯃꯍꯥꯎ ꯇꯣꯡꯉꯥꯜꯂꯦꯕ ꯑꯥ ꯆꯤꯡꯗ ꯆꯥꯕꯅ ꯁꯤꯗ ꯁꯤꯀ ꯆꯕꯅ
ꯍ ꯍꯥꯏꯔꯒ ꯍꯧꯖꯤꯛꯀꯥꯟꯁꯦ ꯃꯤꯁꯤꯡꯁꯦ ꯉꯥ ꯐꯥꯕꯒ ꯍꯪꯉꯣꯏ ꯐꯥꯕꯒ ꯀꯟꯅ ꯆꯠꯅꯔꯤꯑꯅꯦ
ꯈꯗꯝꯁꯨ ꯁꯨꯃꯥꯏꯅ ꯆꯂꯝꯒꯅꯤ ꯅꯪꯁꯨ ꯍꯪꯉꯨꯏ ꯌꯥꯝ ꯀꯩꯅꯣ ꯆꯥꯕ꯭ꯔꯥꯅꯦ
ꯍꯥꯏꯗꯤ
ꯑ ꯍꯣꯏꯁꯨ ꯍꯪꯣꯏꯅ ꯍꯪꯉꯣꯏꯅ ꯍꯦꯟꯅ ꯀꯩꯅꯣꯒꯤ ꯑꯩꯈꯣꯏ ꯍꯛ ꯆꯥꯡꯂꯤꯗꯤ ꯐꯥꯏꯑꯦ
ꯐꯩꯌꯦ ꯐꯩꯌꯦ ꯍꯣꯏ
ꯑꯅꯧ ꯑꯅꯧꯕꯒ ꯂꯥꯛ
ꯃꯤ ꯃꯤ ꯅꯥꯔꯒ ꯑꯣꯄꯔꯦꯁꯟ ꯇꯧꯔ ꯇꯧꯕꯁꯤꯡꯗꯨꯁꯨ ꯍꯪꯉꯣꯏꯗꯨ ꯆꯥꯍꯜꯂꯤ ꯄꯤꯖꯩꯌꯦꯅ ꯊꯨꯅ ꯐꯩꯌꯦ ꯍꯥꯏꯅ
ꯑ ꯍꯪꯉꯣ ꯑꯩꯒ ꯈꯨꯅꯥꯎꯗꯨ
ꯎꯝ ꯎꯝ ꯈꯨꯗꯣ ꯈꯨꯗꯣ
ꯎꯝ ꯈꯨꯅꯨ ꯎꯝ ꯈꯨꯟꯅꯨꯗ ꯑꯗꯨꯝ ꯑꯗꯨꯝ ꯑꯗꯨꯅ ꯀꯩꯅꯣ ꯏꯕꯨꯗꯤ ꯌꯥꯝ ꯂꯥꯛꯄ ꯃꯥꯜꯂꯦ
ꯃꯈꯣꯏꯗ ꯎꯝ ꯀꯔꯤꯅꯣ ꯁꯔꯨꯛ ꯂꯩꯕ ꯎꯝ ꯑꯁꯤꯁꯦ ꯀꯔꯤ ꯍꯥꯏꯒꯦꯔꯥ ꯄ꯭ꯔꯣꯇꯤꯟꯒ ꯀꯔꯤꯅꯣ ꯂꯩꯕꯀꯣ ꯑꯥꯏꯔꯟ ꯁꯔꯨꯛꯇꯨ ꯋꯥ ꯌꯥꯝ ꯋꯥꯡꯉꯦꯕ ꯃꯈꯣꯏꯗꯤ
ꯑꯁ ꯀꯩꯅꯣꯒꯤ ꯈꯨꯅꯨꯗꯤ ꯌꯥꯝ ꯇꯥꯡꯉꯤꯅꯦ ꯀꯩꯅꯣꯒꯤ ꯑ ꯆꯤꯡꯗꯗꯤ
ꯊꯥꯏꯅꯗꯤ ꯆꯍꯤ ꯃꯔꯤ ꯃꯉꯥ ꯃꯃꯥꯡꯗꯗꯤ ꯈꯨꯟꯅꯨꯁꯦ ꯑꯩꯈꯣꯏ ꯃꯅꯥꯛꯛꯇ ꯑꯗꯨꯁꯨ ꯌꯥꯝ ꯄꯥꯏꯔꯝꯕꯅꯦ ꯑꯗꯨ ꯍꯧꯖꯤꯛꯇꯤ ꯁꯨ ꯎꯗ꯭ꯔꯦꯅꯦ
ꯎꯝ
ꯈꯔ ꯂꯩꯔꯗꯤ ꯂꯥꯏꯔꯤꯛꯇ ꯀꯔꯤ ꯃꯥꯡꯔꯛ ꯃꯥꯡꯊꯔꯛꯄ ꯁꯥ ꯎꯆꯦꯛꯁꯤꯡꯒꯤ ꯃꯈꯜꯗ ꯈꯨꯅꯨꯁꯨ ꯂꯩꯕ ꯍꯧꯔꯅꯤ ꯌꯦꯡꯉꯣꯀꯣ
ꯀꯩꯅꯣꯒꯤ ꯅꯍꯥꯟ ꯑꯩꯈꯣꯏ ꯌꯨꯝ ꯃꯄꯨꯅ ꯑꯩꯈꯣꯏ ꯂꯥꯛꯏꯕ ꯃꯔꯨꯞ ꯃꯔꯨꯞ ꯃꯔꯨꯞ ꯃꯔꯨꯞ ꯑꯃꯗ ꯈꯨꯅꯨ ꯑꯆꯥꯎ ꯑꯆꯥꯎꯕ ꯀꯣꯡꯉ ꯑꯅꯤꯗ ꯀꯩꯅꯣꯒꯤꯣꯡ ꯍꯣꯡꯅ ꯄꯤꯊꯣꯛꯄ
ꯑꯣ
ꯑꯩꯈꯣꯏꯅ ꯑꯩꯁ ꯄꯥꯕꯨꯡ ꯅꯪꯗꯤ ꯁꯤ ꯈꯨꯅꯨꯁꯦ ꯀꯩꯅꯣꯒꯤ ꯌꯥꯝ ꯍꯧꯅ ꯄꯤꯊꯣꯛꯄꯁꯦ ꯀꯔꯤꯒꯤꯔꯥ ꯑ ꯈꯪꯗ꯭ꯔꯦꯅꯦ ꯑꯩꯗꯤ ꯄꯤꯇ꯭ꯔꯨ ꯄꯤꯇ꯭ꯔꯨ ꯄꯤꯛꯅꯤꯉꯥꯏꯗ ꯄꯨꯔꯛꯄ ꯌꯥꯝ ꯍꯧꯅ ꯄꯨꯔꯛꯄꯅꯤꯅ ꯃꯀꯣ ꯍꯧꯅ ꯄꯤꯈꯦꯅꯦ
ꯌꯥ ꯄꯪꯃꯜꯂꯦ ꯑꯃꯗ ꯑꯄꯤꯛꯄ ꯑꯃꯗ ꯑꯃꯒ ꯆꯍꯨꯝ ꯑꯣꯏꯕꯅꯦ ꯍꯟꯗꯛ
ꯑꯥ ꯃꯥꯅ ꯃꯥꯅ ꯂꯤꯁꯤꯡ ꯑꯃ ꯂꯤꯁꯤꯡ ꯑꯃꯗ ꯀꯩꯅꯣꯒꯤ ꯄꯤꯊꯣꯛꯄꯀꯣ
ꯑꯅꯤꯗ
ꯑꯅꯤꯗ ꯑꯗꯨꯁꯨ ꯀꯩꯅꯣꯒꯤ ꯃꯥꯒꯤ ꯌꯨꯝꯗ ꯂꯩꯕ ꯅꯨꯄꯥꯅꯤꯕ
ꯑ
ꯑꯗꯣ ꯅꯨꯄꯥꯁꯨ ꯃꯆꯤꯟ ꯌꯥꯝ ꯍꯩꯕꯅꯤꯕ ꯃꯆꯤꯟ ꯌꯥꯝ ꯆꯠꯂꯒ ꯑꯗꯣ ꯅꯈꯣꯏꯒꯤ ꯑꯗꯨ ꯅꯨꯄꯥꯅꯦ ꯑꯗꯨꯒ ꯃꯥ ꯍꯧꯖꯤꯛꯇꯤ ꯂꯩꯇ꯭ꯔꯦ ꯑꯃ ꯃꯥꯅ ꯂꯧꯕ ꯂꯥꯛ ꯆꯤꯀꯦꯟ ꯂꯥꯛꯄ ꯑꯗꯨꯗꯒꯤ ꯀꯩꯅꯣ ꯂꯧꯒꯦꯅ ꯂꯥꯛꯄ ꯑꯩꯈꯣꯏꯒꯤ ꯄꯤꯊꯣꯛꯔꯅꯤ ꯑꯁ ꯌꯥꯗ꯭ꯔꯦ ꯁꯤꯁꯦ ꯌꯥꯝ ꯃꯣꯠꯂꯦ ꯅ ꯍꯥꯏꯕꯒꯤꯀꯣ ꯑꯗꯨ ꯂꯤꯁꯤꯡ ꯑꯃ ꯄꯤꯔꯣ ꯑꯩꯈꯣꯏꯅꯨ ꯑꯩꯁ ꯄꯥꯕꯨꯡ ꯈꯨꯅꯨꯁꯤ ꯌꯥꯝ ꯇꯥꯡꯉꯤ ꯑꯃ ꯑꯆꯧꯕꯗ ꯀꯩꯅꯣꯒꯤ ꯆꯥꯅꯤꯄꯥꯥꯟ ꯆꯥꯝꯃꯄꯜ ꯀꯩꯅꯣ ꯁꯨꯃꯥꯏꯅ ꯄꯤꯊꯣꯛꯏ ꯑꯁ ꯑꯩꯗꯤ ꯎꯝ ꯑꯩꯗꯤ ꯈꯪꯗ꯭ꯔꯦꯅꯦ ꯀꯩꯅꯣꯒꯤ ꯑꯦ ꯑꯩꯒꯤ ꯃꯔꯨꯞꯇ ꯈꯤꯇꯪꯕꯨꯗꯤ ꯍꯥꯞꯄꯂꯦ ꯍꯥꯞꯂꯛꯦ ꯀꯥꯏ ꯍꯦꯅ ꯑꯣꯦ ꯑꯗꯨ ꯑꯩ ꯃꯔꯨꯞ ꯑꯩꯁ ꯄꯥꯕꯨꯡ ꯄꯩꯁꯥ ꯂꯩꯇ꯭ꯔꯦ ꯑꯩꯁꯨ ꯅꯪꯅ ꯆꯞ ꯆꯥꯅ ꯍꯥꯏꯕ ꯀꯥꯟꯗ ꯅꯪꯅ ꯅꯪꯅ ꯍꯥꯏꯕ ꯆꯥꯡꯗꯣ ꯑꯗꯨꯝ ꯄꯤꯈ꯭ꯔ ꯌꯦꯡ ꯉꯁꯤꯒꯤꯗꯤ ꯀꯩꯅꯣꯒꯤ ꯃꯊꯪꯗꯅ ꯑꯃꯨꯛꯀ ꯄꯥ ꯇꯥꯡꯅ ꯄꯤꯒꯦꯅ ꯍꯥꯏ ꯑꯗꯨ ꯃꯥꯔ ꯆꯤꯅ ꯍꯥꯏꯔꯥꯛꯄꯒ ꯑꯁ ꯃꯆꯤꯟꯗꯤ ꯌꯥꯝ ꯍꯩꯕꯅꯦ
ꯃꯆꯤꯟꯗ ꯃꯆꯤꯟꯗ ꯑꯩꯈꯣꯏ ꯍꯤ ꯇꯩꯕ ꯖꯥꯠꯇꯣ
ꯎꯝ ꯎꯝꯈꯣꯏꯍꯤ ꯀꯩꯅꯗ ꯂꯩ ꯑꯗꯨꯅꯤ ꯃꯥꯁꯦ ꯍꯟꯗꯛꯁꯨ ꯑꯗꯨꯝ ꯇꯣꯏ ꯇꯣꯏꯅ ꯀꯣꯏꯔꯑꯦ ꯑꯩꯈꯣꯏꯗ ꯑꯁ ꯃꯥ ꯂꯥꯛꯔꯗꯤ ꯌꯥꯝ ꯅꯣꯛꯅꯤꯡꯉꯥꯏ ꯃꯇꯝ ꯂꯩꯕꯅꯤ ꯃꯥ ꯃꯁꯥ ꯍꯦꯛ ꯎꯕ ꯃꯇꯝꯗ ꯅꯣꯛꯅꯤꯡꯉꯤꯕ ꯃꯥꯒꯤꯗꯣ ꯃꯥꯒꯤ ꯋꯥꯉꯥꯡ ꯁꯉꯥꯡꯗꯣ
ꯁꯨꯃꯥꯏꯅ ꯑꯩꯈꯣꯏꯅ ꯉꯥꯡꯕꯥꯡ ꯆꯞ ꯃꯥꯟꯅꯕ ꯋꯥꯗꯣ ꯑꯩꯈꯣꯏꯅ ꯉꯥꯡꯕꯗ ꯅꯣꯛꯅꯤꯡꯗ꯭ꯔꯁꯨ ꯃꯣꯏꯅ ꯉꯥꯡꯕꯗ ꯅꯣꯛꯅꯤꯡꯕ ꯂꯩꯕꯅꯦ
ꯑꯥ ꯃꯥ ꯃꯥꯅ ꯋꯥꯔꯤ ꯂꯤꯕꯗꯣ ꯀꯩꯅꯣꯒꯤ ꯑꯁꯦꯡꯕꯒꯨꯝ ꯊꯣꯛꯄꯒꯨꯝ ꯇꯧꯗ ꯉꯥꯡ ꯂꯥꯛꯀꯅꯤꯕ ꯊꯛ ꯊꯣꯛꯇꯕꯁꯨꯀꯣ ꯑꯁ ꯌꯥꯝ ꯃꯥꯟꯕꯗꯣ
ꯑꯣ ꯑꯗꯨꯒ ꯋꯥꯔꯤ ꯈꯔ ꯂꯤꯕꯗ ꯋꯥꯔꯤ ꯈꯔ ꯂꯤꯕꯗ ꯗ ꯃꯥ ꯃꯁꯥꯃꯛ ꯑꯗꯨꯒꯤ ꯃꯐꯝꯗ ꯂꯩꯕꯒꯨꯝꯅ
ꯑꯥ ꯑꯥ ꯑꯥ ꯑꯗꯨꯃꯥꯏꯅ ꯉꯉꯥꯏꯕ ꯑꯁ ꯌꯥꯝ ꯅꯨꯡꯉꯥꯏꯕꯅꯦ ꯑꯗꯨꯅ ꯑꯩꯅ ꯑꯩꯉꯣꯟꯗꯒꯤꯗꯤ ꯌꯥꯝ ꯀꯩꯅꯣ ꯅꯍꯥ ꯑꯣꯏꯕ ꯑꯏꯅ ꯏꯅꯥꯎ ꯅꯨꯄꯥꯁꯤꯡ ꯅꯣꯏ ꯈꯔ ꯌꯦꯒꯟ ꯇꯥꯔꯔꯣꯀꯣ ꯅꯣꯏ ꯑꯦꯛꯖꯥꯝ ꯊꯥꯕꯅꯦ ꯅꯣꯏ ꯁ꯭ꯀꯨꯜ ꯀꯥꯕꯅꯦ ꯑꯗꯨꯒ ꯍꯤꯗꯥꯛꯒꯨꯝꯕꯗꯤ ꯄꯥꯏꯒꯅꯨ ꯑꯩꯅ ꯑꯩꯁꯨ ꯑꯩ ꯑꯍꯟꯟ ꯑꯍꯟꯟ ꯑꯍꯟꯗꯤ ꯅꯠꯇꯦ ꯑꯗꯨꯒ ꯑꯦꯗꯚꯥꯏꯁ ꯄꯤꯅꯤꯡꯉꯩꯗꯤ ꯂꯩꯇꯦ ꯑꯗꯨꯒ ꯁꯖꯦꯁꯟ ꯃꯔꯨꯞ ꯃꯄꯥꯡꯗꯣ ꯑꯗꯨꯝ ꯄꯤꯕꯅꯦ ꯌꯨꯁꯦ ꯐꯠꯇ꯭ꯔꯦ ꯑꯩꯁꯦ ꯍꯧꯖꯤꯛ ꯌꯨꯅ ꯁꯣꯛꯑꯦ ꯗꯤꯁꯇ꯭ꯔꯤꯛ ꯌꯥꯝ ꯀꯜꯂꯤ
ꯎꯝ ꯎꯝ
ꯁꯥ ꯆꯥꯕ ꯌꯥꯗ꯭ꯔꯦ ꯃꯣꯔꯣꯛ ꯆꯥꯕ ꯌꯥꯗ꯭ꯔꯦ ꯑꯁꯥꯃꯛ ꯁꯨꯞꯇꯥ ꯆꯥꯕ ꯌꯥꯗ꯭ꯔꯦ ꯆꯥꯝꯊꯣꯛ ꯗ ꯁꯥꯕꯅꯦ ꯍꯥꯏꯔ ꯀꯥꯟꯗ ꯑꯁ ꯇꯥꯃꯣ ꯈꯪꯗ꯭ꯔꯦꯅꯦ ꯁꯣꯛꯄ ꯀꯥꯟꯗ ꯇꯣꯛꯈ꯭ꯔꯣ ꯇꯣꯛꯈ꯭ꯔꯦ ꯁꯤ ꯔꯥꯅꯤꯀꯨꯃꯥꯔ
ꯑꯣ ꯑꯗꯨꯒ ꯑꯩꯅ ꯍꯥꯏꯒꯦ ꯑꯁꯤꯒꯨꯝꯕ ꯍꯥꯏꯕꯁꯦ ꯑꯁꯤꯒꯨꯝꯕ ꯇꯧꯔꯅꯨ ꯑꯗꯨꯒꯨꯝꯕ ꯇꯧꯒꯅꯨ ꯍꯥꯏꯕ ꯃꯤꯁꯦ ꯃꯁꯥꯉꯣꯟꯗ ꯐꯥꯟꯅ ꯄꯥꯟꯈ꯭ꯔꯕ ꯃꯤꯅꯤ ꯍꯥꯏꯕꯗꯨꯅ ꯍꯦꯟꯅ ꯇꯥꯅꯤꯡꯕꯅꯦ ꯃꯤꯁꯦ ꯑꯣ ꯃꯥꯁꯨ ꯁꯨꯃꯥꯏꯅ ꯇꯧꯔꯒ ꯃꯥꯁꯨ ꯁꯣꯛꯂꯝꯈ꯭ꯔꯕꯅꯦ ꯑꯗꯨꯗꯒꯤ ꯃꯥꯁꯦ ꯒ꯭ꯌꯥꯟ ꯇꯥꯔꯛꯂꯒ ꯐꯥꯞꯅꯦꯀꯣ ꯍꯥꯏꯅ ꯈꯟꯕꯒꯤ ꯃꯥꯒꯤ ꯋꯥꯁꯦ ꯂꯧꯒꯦꯀꯣ ꯍꯥꯏꯅ ꯂꯧꯕꯁꯨ ꯂꯩꯌꯦꯦꯕ ꯃꯤꯁꯦ
ꯌꯥꯝ ꯍꯥꯏꯕꯒꯤ ꯑꯁ ꯇꯥꯃꯣ ꯈꯪꯗ꯭ꯔꯦꯅꯦ ꯁꯣꯛꯄ ꯀꯥꯟꯗ ꯑꯩꯁꯨ ꯇꯣꯛꯁꯤꯔ ꯍꯥꯏꯅ ꯈ ꯑꯩꯅ ꯁꯣꯛꯇ꯭ꯔꯤꯉꯥꯏ ꯁꯣꯛꯇ꯭ꯔꯤꯉꯥꯏ ꯁꯣꯛꯇ꯭ꯔꯤꯉꯩꯗꯣ ꯇꯣꯛꯑꯣ ꯍꯥꯏꯕꯅꯤ ꯑꯁ ꯈꯜꯗꯗꯤ ꯑꯗꯨꯝ ꯇꯣꯛꯅꯤꯡꯉꯦꯅꯦ ꯑꯗꯨꯒ ꯍꯛꯆꯥꯡ ꯈꯔ ꯌꯥꯡ ꯌꯥꯡ ꯂꯕ ꯃꯇꯝꯗ ꯑꯃꯨꯛꯀ ꯄꯥꯏꯅꯤꯡꯕ ꯍꯥꯏꯕ ꯀꯃꯅ
ꯑꯣ ꯃꯤꯁꯦꯥꯎ ꯑꯃꯔꯛ ꯈꯪꯅꯗꯤ ꯇꯣꯛꯄ ꯉꯝꯗꯕ ꯃꯥꯜꯂꯦ
ꯑ ꯑꯩꯥꯏꯁꯨꯨ ꯈ ꯅꯒꯦ ꯍꯧꯖꯤꯛ ꯅꯥꯔꯕꯁꯨ ꯀꯩꯅꯣꯒꯤ ꯍꯛꯆꯥꯡ ꯅꯨꯃꯤꯠ ꯑꯃꯒꯨꯝꯕ ꯍꯛꯆꯥꯡ ꯐꯥꯕ ꯃꯇꯝꯗ ꯄꯥꯏꯅꯤꯡꯉꯦꯕ
ꯑꯥ
ꯃꯇꯝ ꯂꯩꯑꯕ ꯌꯥꯝ ꯇꯥꯏꯅꯤꯡꯕ ꯃꯇꯝ ꯂꯩꯑꯦꯕ ꯑꯁ ꯑꯗꯨ ꯑꯩ ꯄꯥꯏꯔꯗꯤ ꯌꯥꯔꯔꯣꯏ ꯏꯁꯥꯁꯤ ꯌꯥꯝꯅ ꯁꯣꯛꯀꯅꯤ ꯑꯗꯨꯒ ꯋꯥꯈꯟꯗ ꯑꯃꯨꯛꯀ ꯂꯥꯛꯏꯕ ꯇꯥꯏꯒꯟꯕ ꯅꯨꯄꯥꯗꯤ ꯑꯗꯨꯝ ꯍꯦꯛ ꯇꯣꯛꯄ ꯉꯝꯗꯦꯕ ꯑꯩꯈꯣꯏꯁꯨ ꯑꯗꯨꯝ ꯇꯥꯏꯅꯦꯛ ꯑꯃ ꯃꯇꯝ ꯂꯩꯌꯦꯕꯀꯣ
ꯎꯋꯦꯗ ꯑꯩꯈꯣꯏꯁꯨ ꯄꯥꯏꯔꯒ ꯌꯥꯝ ꯄꯥꯏꯔꯒ ꯄꯠ ꯇꯣꯛꯄ ꯃꯇꯝꯗ ꯃꯁꯥ ꯅꯤꯛꯄ ꯃꯤ ꯑꯩꯈꯣꯏꯁꯨ ꯌꯥꯝ ꯎꯔꯛꯑꯦ ꯑꯗꯨ ꯐꯠꯇꯣꯛꯄꯗꯨ ꯑꯗꯨ ꯐꯠꯇꯦ ꯍꯥꯏꯕꯅꯦ ꯗꯣꯛꯇꯔꯁꯤꯡꯅꯁꯨ ꯀꯔꯤꯅꯣꯝꯃ ꯄꯥꯏꯔꯛꯄꯁꯦꯀꯣ ꯑꯗꯨ ꯇꯞ ꯇꯞꯅ ꯈꯔ ꯈꯔ ꯈꯔ ꯈꯔ ꯍꯟꯊꯔꯒ ꯇꯧꯔꯛꯄꯔꯒ ꯐꯥꯒꯗꯧꯕꯅꯦ ꯍꯥꯏꯕꯗꯨ
ꯃꯣꯏꯅ ꯍꯤꯗꯥꯛ ꯑꯃ ꯄꯤꯌꯦ ꯀꯩꯅꯣꯒꯤ ꯍꯤꯗꯥꯛ ꯌꯥꯎꯕꯀꯣ ꯋꯥꯟ ꯄꯣꯏꯟ ꯐꯥꯏꯚ ꯑꯦꯝ ꯑꯦꯝꯒꯨꯝꯕ ꯀꯣ ꯁꯤ ꯁꯤ ꯍꯤꯗꯥꯛ ꯁꯤ ꯍꯤꯗꯥꯛ ꯆꯥꯔꯣ ꯑꯗꯨꯒꯁꯨ ꯁꯤꯁꯨ ꯋꯥꯟ ꯄꯣꯏꯟ ꯐꯥꯏꯚ ꯑꯦꯝ ꯑꯦꯝ ꯍꯤꯗꯥꯛ ꯌꯥꯎꯕꯅꯦ ꯃꯅꯝꯁꯨ ꯅꯝꯃꯦꯕ ꯑꯗꯨ ꯍꯤꯗꯥꯛꯀꯤ ꯃꯅꯥꯝꯗꯣ ꯑꯗꯨꯗ ꯑꯗꯨꯗ ꯑꯗꯨꯗ ꯊꯥꯛꯑꯦꯀꯤꯇꯥꯏꯁꯨ ꯂꯩꯕꯀꯣ ꯑꯗꯨ ꯑꯗꯨ ꯍꯤꯗꯥꯛ ꯊꯥꯛꯑꯦ ꯑꯁ ꯍꯤꯗꯥꯛꯁꯨ ꯌꯥꯝꯅ ꯆꯥꯈ꯭ꯔꯦ ꯑ ꯍꯟꯗꯛꯇꯤ ꯈꯔ ꯔꯤꯂꯤꯐꯕꯨꯨꯗꯤ ꯂꯩ ꯑꯗꯒꯤ ꯅ ꯑꯩꯣꯏ